ꯑꯣ
ꯇꯕꯔꯣ
ꯑꯣ ꯇꯥꯏꯌꯦ ꯇꯥꯏꯌꯦ
ꯉꯁꯥꯏꯒꯤꯗꯣ ꯃꯊꯟꯗ ꯃꯨꯠꯄꯨꯔꯣꯅꯦ
ꯍꯣꯏ ꯀꯩꯅꯣ ꯁꯨꯈꯤꯕꯩꯅꯦ ꯅꯪꯁꯦ ꯑꯩꯅ ꯈꯟꯕꯗꯀꯣ
ꯑꯥ
ꯅꯪꯒꯤ ꯆꯍꯤꯁꯦ ꯎꯝ ꯀꯨꯟ ꯇꯔꯨꯛ ꯀꯨꯟ ꯇꯔꯨꯛ ꯍꯣꯏ ꯍꯣꯏ ꯀꯨꯟ ꯇꯔꯨꯛ ꯀ ꯅꯠꯇ꯭ꯔꯒꯅ ꯀꯨꯟꯇꯔꯦꯠ ꯑꯗꯨꯋꯥꯏꯗ ꯂꯩꯒꯗꯧ ꯃꯥꯜꯂꯦ
ꯑꯁ ꯌꯥꯝ ꯑꯍꯥꯟ ꯑꯣꯏꯔꯕꯅꯦ ꯑꯩ ꯈꯣꯟꯖꯔꯁꯦ ꯫
ꯑꯗꯨ ꯑꯣꯏꯔꯗꯤꯀꯣ ꯑꯃꯨꯛ ꯁꯥꯔꯛꯀꯦꯀꯣ
ꯑꯥ
ꯎꯝ ꯀꯨꯟꯃꯔꯤ ꯅꯠꯇ꯭ꯔꯒ ꯀꯨꯟ ꯃꯉꯥ ꯆꯨꯝꯕꯔꯥ
ꯆꯨꯝꯃꯦ ꯆꯨꯝꯃꯦ
ꯍꯥꯏꯗꯤ ꯀꯔꯝꯕ ꯍꯥꯏꯔꯣ
ꯀꯨꯟꯃꯔꯤꯗꯤ ꯍꯟꯗꯛ ꯖꯨꯂꯥꯏꯗꯅ ꯂꯣꯏꯔꯦ ꯑꯩꯒꯤ ꯕꯥꯔꯗꯦꯁꯦ ꯖꯨꯂꯥꯏꯗꯅꯦꯕ ꯀꯨꯟ ꯃꯉꯥꯒꯤ
ꯀꯨꯟ ꯃꯉꯥ ꯍꯥꯏꯒꯠꯂꯛꯑꯦꯅꯦ ꯑꯗꯨꯗꯤ
ꯑ ꯑ ꯍꯣꯏ
ꯎꯝ
ꯈꯣꯏꯒꯤ ꯉꯛꯉꯣꯟ ꯅꯉꯣꯟꯗ ꯃꯔꯤ ꯑꯍꯨꯝꯂ ꯃꯔꯤꯔꯥ ꯍꯜꯂꯦ
ꯅꯪ ꯃꯔꯤ ꯃꯥꯜꯂꯦ ꯃꯔꯤ
ꯎꯝ ꯅꯥꯪꯁꯦꯃꯔꯤꯔꯥ
ꯅꯨꯄꯥꯒ ꯅꯨꯄꯤ ꯅꯨꯗꯤ ꯆꯍꯤꯒꯤ ꯒꯦꯞꯁꯦ ꯅꯠꯇ꯭ꯔꯣ
ꯀꯔꯤꯕꯥ
ꯅꯨꯄꯥꯒ ꯅꯨꯄꯤꯒꯤ ꯆꯍꯤꯒꯤ ꯒꯦꯞꯁꯦ
ꯎꯝ
ꯑꯗꯨꯃꯥꯏꯅ ꯂꯥꯏꯒꯗꯧꯕꯅꯦ ꯍꯥꯏꯕꯅꯤꯗ
ꯑꯣ ꯈꯪꯗꯦ ꯑꯩꯗꯤ ꯑꯗꯨꯗꯤ
ꯅꯪꯗꯤ
ꯅꯪꯅ ꯅꯪꯅ ꯉꯟꯅ ꯄꯣꯛꯈꯤꯕꯩꯅꯤꯗ ꯑꯩꯅ ꯊꯦꯡꯅ ꯄꯣꯛꯈꯤꯕꯩꯅꯤꯗ
ꯅꯣꯏꯗꯤ
ꯍꯣꯏ ꯅꯨ ꯅꯨꯄꯥꯗꯤ ꯆꯍꯤ ꯆꯞ ꯃꯥꯟꯅꯕ ꯂꯥꯎ ꯂꯥꯎꯔꯗꯤ ꯑꯩꯒꯤ ꯀꯩꯅꯣꯒꯤ ꯑꯩꯒꯤ ꯅꯨꯄꯤꯅ ꯑꯩꯒꯤ ꯅꯨ ꯃꯥ ꯑ ꯉꯉꯥꯡ ꯄꯣꯛ ꯈꯍ ꯀꯩꯅꯣ ꯑꯍꯥꯟ ꯑꯣꯏꯔꯅꯤꯕ
ꯎꯝ
ꯑꯗꯨꯒꯤ ꯈꯔ ꯑꯉꯥꯡ ꯑꯣꯏꯕ ꯂꯧꯒꯗꯕꯅꯦ ꯍꯥꯏꯕꯅꯤꯗ ꯅꯨꯄꯥꯗꯤ
ꯑꯗꯨꯗꯤ ꯃꯤ ꯃꯤꯒꯤ ꯂꯥꯏꯕꯛꯅꯤꯗ ꯃꯤ ꯃꯤꯒꯤ ꯂꯥꯏꯕꯛꯅꯤꯗ ꯅꯪꯅ ꯃꯤꯅ ꯂꯥꯏꯕꯛꯇ ꯇꯝꯂꯝꯗ꯭ꯔꯗꯤ ꯅꯪ ꯐꯪꯉꯣꯏ ꯑꯗꯨꯗꯤ
ꯑꯗꯨꯅꯦ ꯑꯩ ꯑꯗꯨꯝ ꯑꯦꯛꯖꯥꯝꯄꯥꯟ ꯄꯤꯕꯅꯦꯗ
ꯍꯣꯏ ꯈꯪꯉꯦ ꯈꯪꯉꯦ ꯑꯗꯨꯕꯨꯗꯤ
ꯎꯝ
ꯅꯣꯏꯗꯤ ꯉꯁꯤ ꯀꯥꯏ ꯀꯥꯏ ꯆꯠꯀꯦ
ꯌꯨꯝꯗ ꯑꯗꯨꯝ ꯂꯩ
ꯀꯥꯡ ꯀꯣꯏꯕ ꯆꯠꯇꯦ
ꯁꯠꯇꯦꯗ ꯀꯥꯡ
ꯀꯥꯡꯒꯤ ꯈꯦꯆꯔꯤꯒꯗꯣ ꯍꯥꯎꯕꯅꯤꯅꯦ
ꯑꯩꯗꯤ ꯁꯥ ꯆꯔꯛꯇꯔꯤꯗ
ꯑꯩꯁ ꯆꯥꯎ ꯌꯥꯗ꯭ꯔꯣ ꯆꯥꯕ ꯌꯥꯝ ꯍꯥꯎꯕꯅꯦ
ꯅꯪꯗꯤ ꯅꯪꯗꯤ ꯍꯥꯏꯁ꯭ꯀꯨꯜꯁꯨ ꯍꯥꯏꯁ꯭ꯀꯨꯜ ꯏꯝꯐꯥꯜꯗ ꯑꯗꯨꯝ ꯇꯥꯝꯕꯅꯤꯅ ꯅꯪꯗꯤ ꯑꯗꯨꯝ ꯑ ꯇꯥꯏ ꯃꯣꯏꯒ ꯑꯗꯨꯝ ꯄꯨꯟꯈꯔꯥꯅꯤꯅꯦ
ꯎꯝ ꯄꯨꯜꯂꯦ ꯑꯩꯈꯣꯏꯗꯤ ꯑꯩꯗꯤ ꯃꯤ ꯌꯥꯝ ꯂꯩꯗ
ꯑꯗꯨꯅ
ꯃꯣꯏ ꯀꯥꯡꯒꯤ ꯀꯥꯡ ꯈꯦꯆꯔꯤ ꯍꯥꯎꯕꯅꯦꯃꯤ ꯃꯣꯏ ꯎꯇꯤ ꯎꯇꯤ ꯆꯥꯔꯕ ꯅꯪ
ꯎꯝ
ꯎꯊꯤ ꯆꯥꯔꯦ
ꯆꯥꯔꯦ ꯆꯔꯦ ꯃꯣꯏꯒꯤ ꯀꯩꯅꯣ ꯐꯦꯁꯇꯤꯚꯦꯜ ꯑꯃ ꯂꯩꯗꯥꯏꯅꯦ ꯀꯔꯤꯅꯣ ꯀꯥꯎꯔꯦꯅꯦ ꯆꯥꯛꯀꯥ ꯄꯤꯅꯥꯕꯗꯣ
ꯑꯁ ꯀꯩ ꯆꯥꯛ ꯄꯤꯅꯕꯅꫭꯅꯦ ꯑꯣ ꯆꯩꯔꯥꯎꯕ
ꯆꯩꯔꯥꯎꯕ
ꯎꯝ ꯎꯝ ꯆꯥꯛꯇꯤ ꯄꯤꯅꯗꯦ ꯏꯟꯁꯥꯡ ꯄꯤꯅꯕꯩ ꯋꯥꯅꯦ ꯆꯥꯛꯇꯤ ꯄꯤꯅꯗꯕꯅꯦꯕ ꯏꯟꯖꯥꯡ ꯄꯤꯅꯕꯒꯤ ꯋꯥꯅꯦꯕ
ꯑꯗꯨꯅꯦ ꯑꯗꯨꯅꯦ
ꯎꯝ ꯑꯗꯨꯗ ꯑꯩꯈꯣꯏꯁꯨ ꯇꯧꯋꯤꯅ ꯑꯗꯨꯗꯤ ꯑꯩꯈꯣꯏꯁꯨ ꯆꯩꯔꯥꯎꯕꯗꯤ
ꯃꯔꯩꯁꯨ ꯇꯥꯎꯔꯅꯦ
ꯇꯧꯋꯦ ꯑꯩꯈꯣꯏꯁꯨ ꯇꯧꯏꯤ ꯑꯩꯈꯣꯏꯁꯨ ꯑꯣꯛꯀ ꯑꯣꯛ ꯊꯣꯡꯉꯒ ꯉꯥꯄ꯭ꯔꯨꯝ ꯉꯥꯄ꯭ꯔꯨꯝ ꯈꯪꯕꯔꯥ
ꯈꯛꯉꯦ꯫
ꯉꯥꯄ꯭ꯔꯨꯝꯒꯨꯝꯕ ꯊꯣꯡꯉꯒ ꯑꯗꯨꯒ ꯁꯤꯡꯖꯨꯒꯨꯝꯕ ꯇꯧꯔꯒ ꯃꯈꯜ ꯃꯈꯜ ꯊꯣꯡꯉꯤꯅ
ꯑꯩꯈꯣꯏꯗꯤ ꯇꯧꯅꯗꯦꯗ ꯑꯗꯨꯝ ꯑꯗꯨꯝ ꯃꯥꯏꯗꯤ
ꯍꯣꯏ ꯅꯣꯏꯗꯤ ꯇꯧꯗꯕ ꯑꯣꯏꯔꯝꯅꯤ ꯅꯣꯏꯒꯤꯁꯨ ꯑꯃ ꯐꯦꯁꯇꯤꯚꯦꯜ ꯌꯥꯝ ꯆꯥꯎꯕ ꯑꯃ ꯂꯩꯗꯥꯏꯅꯦ
ꯑꯩꯈꯣꯏ ꯑꯩꯈꯣꯏꯗꯤ ꯈ꯭ꯔꯤꯁꯃꯥꯁꯅꯦ ꯈ꯭ꯋꯥꯏꯗꯒꯤ ꯆꯥꯎꯕ
ꯏꯁ ꯅꯣꯏꯁꯨ ꯀꯩ ꯕꯀꯥꯟ ꯉꯥꯏꯒꯦ ꯍꯥꯏꯕ꯭ꯔꯥ ꯑꯗꯨ
ꯎꯝ ꯃꯣꯏꯗꯤ ꯅꯟ ꯈ꯭ꯔꯤꯁꯇꯟ ꯃꯁꯤ ꯐꯤꯅꯦ
ꯑꯣ ꯑꯣ ꯅꯪꯗꯤ ꯌꯥꯎꯗꯦ ꯑꯗꯨꯗ
ꯎꯝ ꯑꯩꯗꯤ ꯈ꯭ꯔꯤꯁꯇꯌꯥꯟꯅꯦ ꯀꯥꯏꯅꯣ ꯅꯪꯗꯤ ꯈ꯭ꯔꯤꯁꯇꯌꯥꯟ ꯅꯠꯇ꯭ꯔꯣ
ꯃꯥꯅꯦ ꯈ꯭ꯔꯤꯁꯇꯦꯟ ꯑꯣꯏꯔꯁꯨ ꯅꯣꯏ ꯌꯥꯎꯕ ꯌꯥꯏꯅ ꯑꯗꯨꯝ
ꯌꯧꯕꯕꯨꯗꯤ ꯌꯥꯏ ꯑꯗꯨ ꯑꯩꯈꯣꯏꯔꯣꯝꯗꯗꯤ ꯆꯠꯅꯗꯦꯕ ꯑꯗꯨꯗꯣ ꯏꯝꯐꯥꯜ ꯔꯣꯝꯗꯗꯤ ꯆꯠꯅꯕꯅꯦ ꯀꯟ ꯉꯥꯏꯗꯣ ꯇꯤꯌꯔꯁꯤ ꯌꯦꯕꯅꯤꯅ ꯏꯝꯐꯥꯜꯗꯗꯤ
ꯍꯣꯏ ꯍꯣꯏ ꯑꯗꯨꯅꯦ ꯃꯤ ꯂꯣꯏ ꯌꯦꯡꯅꯕꯅꯦ ꯀꯩꯅꯣ ꯑꯗꯨꯗ ꯅꯣꯏꯗꯤ ꯑꯗꯨꯗ ꯌꯦꯟꯖꯥꯡ ꯑꯍꯥꯎꯕ ꯊꯣꯡꯗ꯭ꯔꯣ
ꯑꯗꯨꯝ ꯊꫭꯡꯅꯔꯑꯦ ꯍꯣꯏ
ꯀꯩꯕꯥ
ꯑꯗꯨꯝ ꯊꯣꯡꯅꯔꯦꯕ
ꯍꫭꯏ ꯑꯗꯨꯅꯦꯕ
ꯑꯣꯛꯁꯥꯒꯨꯝꯕ ꯑꯥ ꯁꯟꯁꯥꯒꯨꯝꯕꯀꯣ
ꯎꯝ
ꯍꯣꯏꯗꯤ ꯑꯗꯨꯝ ꯂꯨꯆꯨ ꯈꯪꯆꯨ ꯑꯗꯨꯝ ꯂꯥꯛꯌꯦꯕ ꯈꯪꯕ꯭ꯔꯥ ꯂꯨꯆꯨ ꯈꯪꯆꯨ ꯇꯥꯕ꯭ꯔꯥ
ꯇꯥꯗ꯭ꯦꯗꯥ ꯉꯁꯤꯅ ꯑꯍꯥꯟꯕꯅꯤꯗ
ꯈꯪꯁꯨ ꯍꯥꯏꯕꯗꯤ ꯅꯨꯄꯥꯒꯤ ꯂꯩꯐꯝ ꯍꯥꯏꯕꯗꯤ ꯅꯨꯄꯥ ꯄꯨꯟꯅꯀꯣ
ꯎꯝ
ꯄꯨꯟꯅ ꯃꯣꯏ ꯂꯩꯐꯝ ꯑꯃ ꯂꯩꯌꯦꯕ
ꯎꯝ
ꯊꯥꯏꯅꯒꯤ ꯀꯩꯅꯣꯅꯤꯗ ꯊꯥꯏꯅꯒꯤ ꯀꯧꯇ ꯍꯥꯏ
ꯊꯥꯏꯅꯒꯤ ꯀꯜꯆꯔ ꯊꯥꯏꯅꯒꯤ ꯀꯜꯆꯔ ꯎꯝ
ꯑꯗꯨꯅꯦꯕ ꯑꯩꯈꯣꯏꯗꯤ ꯑꯗꯨꯝ ꯈ꯭ꯔꯤꯁꯇꯟ ꯑꯣꯏꯕꯁꯤꯡꯗꯤ ꯑꯗꯨꯝ ꯈꯪꯗꯕꯅꯦꯗ ꯑꯩꯈꯣꯏꯗꯤ ꯇꯧꯅꯗꯦꯕ ꯑꯗꯨꯝ ꯑꯗꯨꯝꯃꯩꯁꯦ
ꯑꫭ
ꯈꯪꯕꯕꯨꯗꯤ ꯃꯊꯊꯧꯗꯤ ꯇꯥꯏꯗ
ꯍꯣꯏ ꯍꯥꯏꯗꯤ ꯂꯣꯏ ꯃꯨꯠꯈ꯭ꯔꯅꯤꯕꯀꯣ ꯍꯥꯏꯗꯤ ꯀꯔꯤ ꯃꯣꯏꯒꯤ ꯊꯥꯏꯅ ꯇꯧꯔꯝꯕ ꯀꯔꯤ ꯁꯤꯖꯤꯟꯅꯗ꯭ꯔꯁꯨ ꯑꯗꯨꯝ ꯈꯪꯍꯧꯕꯗꯤ ꯌꯥꯏꯗꯅ ꯍꯌꯦꯡ
ꯃꯥꯅꯦ ꯃꯥꯅꯦ
ꯑꯩꯈꯣꯏꯒꯤ ꯐ꯭ꯌꯨꯆꯔꯗ ꯑꯗꯨꯝ ꯇꯥꯛꯄꯤꯅꯕ ꯑꯉꯥꯡꯁꯤꯡꯗ ꯑꯗꯨꯃꯥꯏꯅ ꯇꯧꯔꯝꯃꯦ ꯍꯥꯏꯕ ꯑꯃ
ꯍꯣꯏꯗꯤ ꯈ꯭ꯔꯤꯁꯇꯌꯥꯟꯅꯦ ꯍꯥꯏꯔꯒ ꯑꯗꯨ ꯊꯥꯏꯅꯒꯦ ꯇꯥꯎꯕꯗꯣ ꯑꯩꯈꯣꯏꯅ ꯀꯧꯈ꯭ꯔꯕ ꯍꯥꯏꯕ ꯇꯥꯔꯦ ꯍꯨꯟꯗꯣꯛꯈ꯭ꯔꯕ ꯍꯥꯏꯕ ꯇꯥꯔꯦ
ꯍꯣꯏ
ꯀꯩꯅꯣꯗꯤ ꯈꯪꯗꯕꯒꯤ ꯋꯥꯅꯤꯗ
ꯎꯝ ꯎꯝ
ꯐꯦꯁ ꯐꯥꯎꯗꯤ ꯂꯩꯕꯅꯦꯕ ꯃꯣꯏꯗꫭ ꯒꯥꯟ ꯉꯥꯏ ꯒꯨꯗꯨꯨꯏ ꯍꯥꯏꯕ꯭ꯔꯥ ꯌꯦꯟ ꯂꯩꯕꯅꯦ ꯃꫭꯏꯒꯤꯗꫭ ꯅꯪ ꯀ꯭ꯔꯤꯁꯇꯌꯟ ꯁꯤꯒꯤ ꯅꯪ ꯀ꯭ꯔꯤꯁꯇꯟ ꯁꯤꯒꯤꯗꯤ ꯒꯥꯟ ꯉꯥꯏ ꯈꯨꯋꯥꯏꯗꯒꯤ ꯈ꯭ꯋꯥꯏꯗꯒꯤ ꯆꯥꯎꯕ ꯐꯦꯁꯇꯤꯚꯦꯜꯅꯦꯕ
ꯑꯣ ꯑꯣ
ꯑꯩꯈꯣꯏꯗꯤ ꯈ꯭ꯔꯤꯁꯃꯥꯁꯅꯤꯅ ꯑꯩꯈꯣꯏꯒꯤꯗꯤ
ꯎꯝ
ꯅꯪ ꯍꯣꯁꯇ ꯍꯁꯇ ꯌꯥꯗ ꯂꯥꯏꯕ꯭ꯔꯦꯟ ꯅꯠꯇ꯭ꯔꯒ
ꯍꯣꯏ ꯃꯥꯅꯦ ꯍꯣꯁꯇꯦꯜꯗ ꯂꯩꯕꯅꯦ ꯑꯩ ꯍꯣꯁꯇꯦꯜꯗꯂ ꯑꯩ
ꯌꯥꯏꯅ ꯑꯩꯈꯣꯏꯗꯤ ꯀꯩꯅꯣ ꯑꯩꯈꯣꯏꯗꯤ ꯀꯣꯂꯦꯖ ꯀꯣꯂꯦꯖ ꯀꯥꯕꯅꯤ ꯀꯩꯅꯣ ꯑꯩꯈꯣꯏꯗꯤ
ꯀꯥ ꯃꯥꯗ ꯃꯤ ꯀꯌꯥ ꯀꯌꯥ ꯂꯥꯏꯕ꯭ꯔꯦꯔꯤꯅ ꯍꯣꯁꯇꯦꯜ ꯔꯗ ꯑꯍꯨꯝ
ꯎꯝ
ꯀꯅꯥ ꯀꯅꯥ
ꯑꯇꯣꯞꯄ ꯏꯁꯇꯦꯠꯀ ꯑꯩꯈꯣꯏ ꯄꯨꯟꯅ ꯑꯩꯈꯣꯏ ꯏꯁꯇꯦꯠ ꯃꯁꯦꯟ ꯄꯨꯟꯅ ꯂꯩꯕ ꯌꯥꯗꯦ
ꯑꯁ ꯑꯗꯨꯃꯥꯏꯅ ꯇꯧꯕ꯭ꯔꯣꯅꯦ
ꯎꯝ ꯀꯨꯏꯗꯤ ꯇꯧꯋꯤꯅ
ꯀꯪꯗꯦꯗꯈꯣꯏꯗꯦ ꯃꯅꯤꯄꯨꯔ ꯃꯅꯤꯄꯨꯔ ꯑꯗꯨꯃꯥꯏꯅ ꯇꯧꯗꯣꯏꯗ
ꯑꯩꯗꯤ ꯑꯗꯨꯗ ꯂꯩꯁꯨ ꯂꯩꯇꯅ
ꯎꯝ
ꯑꯩꯗꯤ ꯑꯇꯣꯞꯄꯗ ꯂꯩꯕꯩꯅꯦ
ꯃꯥꯅꯦ ꯃꯥꯅꯦ ꯅꯗꯤ ꯀꯅꯥ ꯀꯅꯥ ꯂꯩꯕ꯭ꯔꯦꯅꯦ ꯀꯔꯝ ꯀꯔꯝꯕ ꯑꯁꯤꯗꯩꯒ
ꯑꯩꯈꯣꯏꯒ ꯊꯪꯅꯕ ꯑꯩꯈꯣꯏꯒ ꯊꯪꯅꯕ ꯑꯅꯤꯒ ꯂꯩ ꯑꯩꯈꯣꯏꯒ ꯊꯪꯅꯕ ꯑꯅꯤ ꯍꯥꯏꯗꯤ ꯍꯥꯏꯔꯛꯑꯣ ꯈꯪꯕ꯭ꯔꯥ
ꯑꯁꯥꯝ ꯑꯁꯥꯝ ꯃꯅꯤꯄꯨꯔ
ꯅꯠꯇꯦ ꯍꯦ ꯏ
ꯅꯠꯇꯦ
ꯃꯅꯤꯄꯨꯔꯒ ꯊꯪꯅꯕꯗꯤ ꯑꯁꯥꯝ ꯑꯁꯥꯝꯁꯨ ꯂꯩꯔꯦ ꯅꯥꯒꯥꯂꯦꯟ ꯂꯩꯔꯦ
ꯑꯥ ꯑꯗꯨꯒ ꯑꯗꯨ ꯑꯃ
ꯁꯤꯛꯀꯤꯝ ꯑꯔꯨꯅꯥꯆꯜ ꯁꯤꯀꯤꯝꯗ ꯅꯠꯇ ꯍꯦ ꯑꯩꯁꯨ ꯑꯦ ꯀꯩꯅꯣ
ꯑꯃꯗꯤ ꯆꯨꯝꯃꯤꯀꯣ ꯅꯪꯅ ꯍꯥꯏꯔꯛꯄꯗ
ꯅꯥꯒꯥꯂꯦꯟ ꯀꯣ ꯅꯥꯒꯥꯂꯦꯟ ꯅꯥꯒꯥꯂꯦꯟ ꯆꯃꯤ ꯀꯣ ꯅꯥꯒꯂꯦꯟ ꯑꯁꯥꯝ ꯑꯔꯨꯅꯥꯆꯜ
ꯏꯁ ꯑꯗꯨꯗꯤ ꯑꯩꯈꯣꯏꯒ ꯅꯛꯅꯁꯨ ꯅꯛꯅꯗꯅ
ꯖꯣꯒꯔꯥꯐꯤꯁꯦ ꯌꯥꯝ ꯁꯣꯜꯂꯦꯗ
ꯈꯜꯂꯛꯑꯣꯅꯦ ꯑꯩꯈꯣꯏꯒ ꯅꯛꯅꯕ
ꯅꯪ ꯅꯪ ꯍꯪꯕꯒꯤ ꯀꯥꯎꯈ꯭ꯔ ꯍꯥꯏꯁꯨ
ꯍꯥꯏꯔꯣ ꯍꯥꯏꯔꯣ
ꯅꯪ ꯍꯪꯕꯤꯔꯝꯗ꯭ꯔꯗꯤ ꯅꯤꯡꯁꯤꯡꯉꯅꯦꯕ
ꯑꯩꯅ ꯍꯪꯈ꯭ꯔꯕꯅꯤꯅ ꯑꯃꯨꯛ ꯅꯤꯡꯁꯤꯡꯉꯣ
ꯍꯥꯥ
ꯑꯩꯅ ꯍꯪꯉꯕꯅꯤꯅ ꯅꯤꯡꯁꯤꯡꯪꯉꯣ ꯍꯥꯏꯕ
ꯑꯩꯈꯒꯣ ꯍꯥꯏ
ꯎꯝ ꯆꯉꯣ ꯑꯩꯁ ꯅꯪꯒꯤꯁꯦ ꯐꯣꯟꯗ ꯌꯦꯡꯗꯣꯏ ꯃꯥꯜꯂꯤꯗ
ꯈꯪꯗ꯭ꯔꯦꯕ ꯅꯪ ꯅꯪ ꯍꯥꯏꯔꯛꯑꯣꯕ
ꯑꯦꯝꯅ ꯍꯧꯕ ꯑꯦꯝꯅ ꯍꯧꯕ ꯑꯩꯈꯣꯏ ꯑꯗꯨꯗꯤ ꯈꯪꯕ꯭ꯔ ꯌꯦꯡꯉꯣ
ꯒꯥ ꯂꯩ
ꯏꯁꯁ ꯅꯠꯇꯦ ꯑꯗꯨꯗꯤ ꯅꯠꯇꯦ ꯑꯗꯨ ꯅꯠꯇꯕ ꯑꯃ ꯑꯦꯝꯅ ꯍꯧꯕ ꯃꯣꯏꯁꯨ ꯇ꯭ꯔꯥꯏꯕ ꯉꯥꯛꯇꯅꯦ ꯃꯐꯝꯗꯣ ꯀꯩꯅꯣꯗꯣ
ꯑꯦꯝꯅ ꯍꯥꯎꯕ ꯀ꯭ꯔꯝꯕ ꯁꯇꯦꯟ ꯅꯣꯅꯦ
ꯈꯪꯗ꯭ꯔꯦ
ꯈꯪꯗꯔꯦ
ꯑꯁ ꯑꯗꯨꯐꯥꯎ ꯈꯪꯗ꯭ꯔꯗꯤ ꯑꯦꯝꯅꯁꯨ ꯍꯧꯕ ꯑꯗꯨꯒ ꯇꯔꯥꯞ ꯉꯥꯛꯇꯁꯨ ꯑꯣꯏꯕ
ꯎꯝ
ꯃꯣꯏ ꯃꯣꯏ ꯑꯗꯨꯒꯤ ꯏꯁꯇꯦꯠꯇ ꯑꯉꯥꯡ ꯑꯃ ꯍꯤꯟꯗꯤ ꯏꯁꯩ ꯁꯛꯑꯒ ꯌꯥꯝ ꯐꯥꯎꯕ ꯑꯦ ꯃꯙꯌꯥ ꯄ꯭ꯔꯖꯤꯁ ꯃꯅꯤꯄꯨꯔꯒ ꯃꯙ꯭ꯌꯥ ꯄ꯭ꯔꯗꯦꯁꯀ ꯅꯛ ꯅꯔꯅꯦꯍ
ꯎꯝ ꯑꯣ ꯑꯣ ꯈꯪꯉꯦ
ꯀꯔꯤ ꯀꯔꯤ ꯍꯥꯏꯔꯣ ꯑꯣ ꯃꯥꯅꯤ ꯃꯥꯅꯤ ꯃꯥꯅꯤ ꯆꯨꯝꯃꯤ ꯆꯨꯨꯝꯃꯦ
ꯑꯈꯣꯏꯒ ꯊꯪꯅꯗꯦ ꯇꯗꯥꯃꯤꯖꯣꯔꯥꯝꯗꯤ
ꯍꯠ ꯊꯪꯅꯩꯅꯦ ꯏꯁ ꯊꯪꯅꯗꯤ ꯀꯥꯏꯅꯤ ꯌꯦꯡꯉꯣ ꯌꯦꯡꯉꯣ ꯅꯪ ꯐꯣꯟꯗ
ꯉꯥꯏꯈꯣ ꯑꯩꯅ ꯈꯟꯕꯗꯤꯀꯣ
ꯎꯝ
ꯁꯤ ꯊꯦꯡꯅꯕ ꯍꯥꯏꯁꯦ ꯑꯩꯅ ꯈꯟ ꯍꯧꯖꯤꯛ ꯍꯧꯖꯤꯛ ꯑꯩꯅ ꯈꯟꯕꯗꯤ ꯕꯤꯗꯔ ꯁꯦꯔꯤꯡ ꯇꯕꯗꯣ
ꯎꯝ
ꯑꯗꯨ ꯑꯗꯨ ꯍꯟꯕꯒꯤꯅꯦꯕ
ꯑꯁ ꯅꯪ ꯅꯪ ꯀꯟꯁꯦꯞꯇꯣ ꯂꯥꯟꯈ꯭ꯔꯦ ꯅꯪ ꯈꯟꯕ ꯀꯟꯁꯦꯞꯇꯣ
ꯑꯗꯨꯒꯅꯦ ꯑꯗꯨꯒꯅꯦ
ꯑꯗꯨꯗꯤ ꯄꯨꯔꯥ